ꯋꯥꯕꯅ ꯃꯔꯦꯡ ꯃꯔꯦꯡ ꯆꯠꯂꯦ
ꯌꯥꯔꯦ ꯌꯥꯔꯦ
ꯑꯃꯨꯛ ꯀꯥꯏꯑꯦ ꯑꯃꯨꯛ ꯍꯟꯊꯌꯦ ꯀꯔꯤꯒꯤꯔ ꯈꯪꯗꯦ
ꯑꯁ ꯇꯨꯝꯅꯤꯡꯉꯦꯅꯦ ꯌꯥꯗ꯭ꯔꯦ ꯑꯩꯁꯦ ꯁꯥꯅ ꯁꯥꯕꯅꯦ
ꯅꯨꯡꯁꯥꯗꯨ ꯍꯨꯟꯗꯣꯛ ꯈ꯭ꯔꯣ
ꯒ꯭ꯔꯨꯞ ꯒ꯭ꯔꯨꯞ ꯇꯧꯕ꯭ꯔꯥ
ꯑꯧ ꯒ꯭ꯔꯨꯞ ꯒ꯭ꯔꯨꯞ ꯇꯧꯏ
ꯌꯥꯗꯦꯅꯦ
ꯍꯩ ꯍꯥ ꯑꯁ ꯑꯣꯛꯁꯥ ꯃꯅꯨꯡꯁꯥꯗꯣ ꯆꯥꯅꯤꯡꯉꯦ꯫
ꯑꯁ꯫
ꯀꯪꯕꯗꯨ꯫
ꯑꯩꯗꯤ ꯁꯟꯁꯥꯒꯤꯗꯣ ꯆꯠꯅꯤꯡꯉꯦ꯫
ꯃꯥ ꯃꯥꯒꯤ ꯂꯤꯚꯔꯗꯨ ꯆꯥꯅꯤꯡꯉꯦ꯫
ꯑꯁ꯫
ꯍꯥꯎꯕꯅꯦꯍꯦ꯫
ꯊꯣꯡꯕ ꯅꯠꯇꯕ꯫
ꯀꯥꯡꯕꯗꯣ ꯑꯀꯥꯡꯕꯗꯣ꯫ ꯎꯝ ꯂꯤꯚꯔꯗꯣ ꯀꯥꯡꯕꯗꯣ ꯌꯥꯝ ꯍꯥꯎꯕꯅꯦ꯫
ꯎꯝ꯫ ꯑꯩꯈꯣꯏꯗꯤ ꯈꯪꯍꯧꯗ꯭ꯔꯤꯅꯦ꯫
ꯍꯥꯎꯕꯅꯤ ꯁꯀꯦꯞꯁꯨꯜ ꯍꯥꯎꯕꯅꯦ꯫ ꯇꯥꯡꯕꯅꯦ꯫ ꯀꯦꯞꯁꯨꯜꯗꯤ ꯑꯥ ꯊꯣꯡꯕꯗ ꯆꯥꯕꯗꯣ ꯑꯗꯨ ꯉꯝ ꯆꯥꯕ ꯉꯝꯗꯦꯕ꯫ ꯑꯃ ꯑꯅꯤ ꯈꯛꯇ ꯆꯥꯕ ꯉꯝꯃꯦ꯫ ꯉꯝꯕꯗꯤ ꯃꯗꯤ ꯌꯥꯝ ꯆꯥꯕ ꯌꯥꯝ ꯅꯨꯡꯉꯥꯏꯌꯦꯕ ꯆꯥꯛꯁꯨ ꯌꯥꯝ ꯌꯥꯝ ꯆꯥꯏ꯫
ꯍꯨꯔꯥꯟꯕ ꯅꯪꯁꯨ ꯌꯥꯝ ꯀꯜꯂꯦ ꯌꯥꯗ꯭ꯔꯦ꯫
ꯍꯥ꯫
ꯅꯨꯡꯁꯤꯠ ꯌꯥꯝ ꯀꯜꯂꯦ ꯌꯥꯗ꯭ꯔꯦ꯫ ꯀꯨꯗꯨꯛ ꯀꯨꯗꯨꯛ ꯀꯨꯗꯨꯛ ꯀꯨꯗꯨꯛ ꯇꯧꯔꯦ꯫ ꯅꯣꯡ ꯇꯥꯕꯒꯤ꯫ ꯅꯣꯡ ꯇꯥꯒꯗꯧ ꯃꯥꯜꯂꯦ꯫
ꯅꯣꯡ꯫ ꯇꯥꯔꯗꯤ ꯅꯨꯉꯥꯢꯅꯤꯍꯦ ꯑꯩꯗꯣ ꯐꯤꯗꯣ ꯐꯥꯎꯔꯤꯕꯅꯤ꯫
ꯐꯤ ꯁꯨꯅꯤꯡꯉꯥꯏꯁꯨ ꯌꯥꯝ ꯂꯩ꯫
ꯐꯧꯅꯤꯡꯉꯥꯏ ꯃꯐꯝꯗꯤ ꯂꯩ ꯇꯕ꯫
ꯇꯨꯝꯅꯤꯡꯉꯤꯍꯦ꯫ ꯉꯁꯤꯒꯤ ꯇꯨꯝꯗ꯭ꯔꯤ ꯑꯩ꯫
ꯅꯨꯃꯤꯗꯥꯡꯗ ꯇꯨꯝꯗ꯭ꯔꯣ?
ꯅꯨꯃꯤꯗꯥꯡꯗ ꯅꯠꯇꯕ ꯫
ꯅꯨꯡꯊꯤꯟꯒꯤꯔꯣ?
ꯍꯣꯏ ꯅꯨꯡꯊꯤꯟꯒꯤ ꯇꯨꯝꯗ꯭ꯔꯤ꯫
ꯅꯨꯡꯊꯤꯟꯗ ꯇꯨꯝꯃꯗꯤ ꯐꯠꯇꯕꯅꯦꯗ
ꯄꯥꯡꯗꯕꯅꯦꯕ꯫
ꯑꯗꯨꯅꯦ
ꯀꯔꯤꯅꯣ ꯑꯃ ꯀꯨꯞꯁꯤꯜꯂꯒ ꯂꯩꯕꯒꯨꯝ ꯇꯧꯕꯅꯦꯕ꯫
ꯇꯞꯅ
ꯑꯗꯣ ꯉꯁꯥꯏ ꯅꯪꯅ ꯍꯥꯏꯕ ꯅꯨꯄꯤꯗꯣ
ꯑ
ꯃꯥꯒꯤ ꯊꯕꯛꯇꯣ ꯀꯃꯥꯏꯟ ꯇꯧꯕ꯭ꯔꯅꯦ
ꯑꯩ ꯉꯁꯥꯏ ꯍꯥꯏꯕ ꯆꯠꯈ꯭ꯔꯦ ꯍꯥꯏꯕ ꯅꯨꯄꯤꯗꯨꯔꯣ
ꯅꯠꯇꯦ
ꯀꯣꯜ ꯇꯧꯅꯕ ꯍꯥꯏꯕꯗꯨ
ꯑꯧ ꯑꯣ ꯑꯣ ꯃꯥꯗꯣ ꯀꯅꯥꯒ ꯅꯨꯄꯥꯒ ꯋꯥꯔꯤ ꯁꯥꯟꯅꯩ ꯍꯥꯏ
ꯃꯥꯒꯤ ꯅꯨꯄꯥꯔꯣ
ꯈꯪꯗꯦ ꯌꯥꯝ ꯕꯤꯖꯤ ꯇꯧꯕꯅꯦ ꯃꯥ ꯌꯥꯝ ꯕ꯭ꯌꯨꯖꯤ ꯇꯧꯕꯅꯦ
ꯀꯅꯥꯒ ꯀꯅꯥꯒ ꯀꯣꯏꯅꯕ꯭ꯔꯅꯦ ꯑꯗꯨ ꯅꯨꯄꯤꯗꯣ
ꯈꯪꯗ꯭ꯔꯣ ꯅꯣꯏ
ꯈꯪꯗꯦꯍꯦ
ꯃꯥꯗꯤ ꯑ ꯅꯠꯇꯦ ꯍꯦ ꯅꯪ ꯍꯥꯟꯅ ꯂꯩꯕ ꯅꯪ ꯍꯥꯟꯅ ꯂꯩꯕꯝꯗꯣ
ꯑꯧ
ꯑꯗꯨꯗꯒꯤꯅꯤꯅꯦ
ꯑꯣ
ꯀꯨꯏꯔꯦ ꯆꯍꯤ ꯑꯅꯤ ꯐꯥꯔꯝꯃꯅꯤ ꯑꯍꯨꯝꯔꯥ ꯀꯨꯏꯔꯦ
ꯌꯥꯝ ꯇꯣꯏꯅ ꯎꯅꯔꯝꯒꯅꯤ ꯑꯗꯨꯗꯤ ꯂꯩꯐꯝꯗꯣ ꯆꯞ ꯃꯥꯟꯅꯩꯌꯦꯗꯅ
ꯃꯥꯅꯦ ꯃꯥꯗꯣ ꯆꯞ ꯆ ꯃꯟꯅꯕꯗꯤ ꯃꯥꯟꯃꯥꯟꯗꯦ ꯃꯥꯗꯣ ꯈꯪꯗꯦ ꯑꯩꯁꯨ ꯀꯔꯤꯅꯣ ꯃꯥꯅ ꯍꯥꯏꯕꯗꯣ
ꯑꯥꯎꯁꯥꯏꯗꯠꯇ ꯂꯩꯕ꯭ꯔꯥ
ꯑꯗꯨꯗ ꯂꯩꯕꯅꯤꯗ ꯎꯅꯗꯕ ꯃꯥꯜꯂꯦ ꯅꯨꯡꯇꯤꯒꯤ ꯈꯠꯅꯕꯅꯦ ꯃꯣꯏꯁꯨ
ꯎꯁ
ꯀꯥꯏꯅꯔꯁꯦ ꯀꯥꯏꯅꯔꯁꯦ ꯀꯥꯏꯅꯀ
ꯅꯣꯡ ꯆꯨꯔꯦ ꯅꯣꯡ ꯆꯨꯔꯦ ꯑꯩ ꯐꯤ ꯐꯧꯔꯝꯕꯅꯤꯅꯦ ꯂꯣꯏꯔꯦ
ꯁꯥꯏꯍꯦ
ꯃꯇꯥꯡ ꯌꯥꯝꯆꯥꯗ‌ꯦꯍ‌ꯦ ꯃꯁꯤ ꯅꫭꯡꯁ‌ꯦ
ꯑꯁꯤꯗꯁꯨ ꯎꯝ ꯌꯥꯝ ꯃꯝꯃꯦ ꯍꯣꯏ ꯇꯥꯏ
ꯌꯥꯝꯃꯝꯁꯤꯂꯥꯛꯑꯦ ꯌꯥꯗ꯭ꯔꯦ ꯅꯣꯏꯔꯣꯝꯗꯁꯨ ꯆꯨꯔꯛꯀꯗꯕ
ꯑꯩꯈꯣꯏꯗꯁꯨ ꯂꯥꯛꯀꯗꯧ ꯃꯜꯂꯦ ꯌꯥꯗ꯭ꯔꯦ
ꯂꯥꯛꯒꯅꯨ ꯂꯥꯛꯒꯅꯨ ꯍꯥꯏꯔꯒ ꯂꯥꯎꯔꫭꯍ‌ꯦ
ꯀꯔꯤꯔꯀꯣ ꯉꯁꯤ ꯅꯣꯡꯁꯦ ꯍꯧꯖꯤꯛ ꯌꯥꯝ ꯇꯜꯂꯤꯉꯩꯁꯤꯗ ꯑꯃꯨꯛꯀꯥ ꯆꯨꯁꯤꯜꯂꯛ ꯄꯁꯤꯅ
ꯇꯟꯒꯅꯣ ꯇꯟꯒꯅꯣ ꯇꯟꯕ ꯌꯥꯗ‌ꯦ ꯇꯥꯟꯒꯅꯨ ꯍꯥꯏꯕꯅꯤꯅꯦ
ꯇꯨꯝꯅꯤꯡꯕ ꯐꯥꯎꯔꯛꯑ‌ꯦ
ꯍꯧꯖꯤꯛꯀꯥꯟꯁꯤ ꯀꯔꯤꯅꯣ ꯑꯃꯗꯤ ꯍꯥꯎꯕ ꯑꯃꯗꯤ ꯆꯥꯅꯤꯡꯕ ꯑꯗꯣ ꯀꯔꯤꯅꯣ ꯆꯥꯅꯤꯡꯕ ꯍꯥꯏꯕꯗꯨꯗꯤ ꯈꯪꯗꯕ ꯀꯔꯤ ꯇꯧꯒꯗꯕꯅꯣ ꯍꯥꯏꯕꯁꯤꯕꯣ
ꯍꯩꯒ ꯂꯩꯗ꯭ꯔꯣ
ꯍꯩꯁꯨ ꯆꯥꯅꯤꯡꯗꯦꯅꯦ
ꯍꯩ ꯊꯥꯔꯛꯑꯣꯅꯦ
ꯃꯦꯡꯒꯣ ꯌꯥꯝ ꯂꯩꯌꯦ
ꯑꯗꯨ ꯊꯥꯔꯛꯑꯣ ꯃꯨꯟꯕ ꯅꯠꯇꯕ ꯑꯁ ꯒꯥꯔꯤ ꯆꯠꯂꯤꯁꯤꯗꯤ
ꯒꯥꯔꯤ ꯑꯩꯈꯣꯏ ꯈꯨꯟꯒꯤ ꯀꯅꯥ ꯆꯠꯂꯤꯅꯣꯁꯨ ꯈꯪꯗꯦ
ꯏꯁ ꯆꯠꯂ‌ꯦ ꯂꯣꯏ ꯆꯠꯄꯅꯦ ꯉꯁꯤꯁꯨ ꯂꯥꯛꯄꯅꯦ
ꯍ ꯍ ꯌꯨꯝꯗ ꯑꯗꯨꯝ ꯂꯩꯕꯅꯤꯅ ꯈꯪꯗ꯭ꯔꯦꯅꯦ ꯃꯄꯥꯟꯒꯤꯁꯨ
ꯍꯥ ꯎꯝ ꯅꯣꯡ ꯇꯥꯕꯒꯤꯔ ꯈꯪꯗꯦ ꯃꯩꯁꯨ ꯑꯃꯨꯛ ꯃꯨꯠꯈ꯭ꯔꯦ
ꯑꯁ ꯑꯁ ꯇꯧꯔꯛꯀꯅꯤ ꯑꯩꯈꯣꯏ ꯈꯨꯟꯗꯗꯤ ꯎꯝ
ꯈꯤꯇꯪ ꯅꯨꯡꯁꯤꯠ ꯂꯛꯑꯗꯤ ꯏꯂꯦꯛꯇ꯭ꯔꯤꯛ ꯗꯤꯄꯥꯔꯠꯃꯦꯟ ꯈꫭꯏꯁꯨ ꯌꯥꯝ ꯀꯤꯕ꯭ꯔꯥ ꯈꯪꯗꯦ
ꯑꯗꯨꯝ ꯃꯩ ꯂꯥꯛꯄꯗꯤ ꯌꯥꯢ ꯂꯩꯕ ꯌꯥꯝ ꯋꯥꯔꯦꯕ
ꯑꯍꯥꯎ ꯑꯍꯥꯎꯕ ꯊꯥꯔꯛ ꯑꯣ
ꯍꯩꯒ꯭ꯔꯨ ꯂꯩ
ꯍꯩꯒ꯭ꯔꯨ
ꯌꯥꯝꯈꯥ ꯌꯥꯝ ꯈꯥꯕ
ꯑꯁ ꯌꯥꯝ ꯈꯥꯕꯅꯦ
ꯃꯄꯨꯡ ꯐꯥꯗ꯭ꯔꯤ ꯉꯍꯥꯛ ꯂꯩꯔꯗꯤ ꯌꯥꯔꯅꯤ
ꯍꯩ ꯈꯥꯁꯨ ꯆꯥꯅꯤꯡꯉꯤꯅꯦ ꯑꯩ
ꯑꯗꯨ ꯍꯩꯈꯥꯗꯤ ꯑꯩꯈꯣꯏꯗꯗꯤ ꯂꯩꯇꯦ
ꯍꯩ ꯈꯥ ꯅꯠꯗꯕ ꯀꯔꯤꯅꯣ ꯍꯩ ꯎꯝ ꯑꯁ ꯑꯃ ꯂꯩꯕꯗꯣ ꯌꯦꯂꯣ
ꯑꯣ ꯌꯦꯂꯣ ꯀꯂꯔ ꯇꯧꯕꯗꯨꯔꯣ
ꯍꯣꯏ ꯍꯣꯏ ꯀꯩꯅꯣ ꯈꯪꯗꯦ ꯃꯃꯤꯡꯗꯤ ꯈꯪꯗꯦ ꯌꯥꯝ ꯇꯥꯡꯉꯤ ꯁꯤꯗ ꯑꯁ
ꯑꯩꯗꯤ ꯑꯦꯄꯜ ꯒꯨꯝꯕ ꯆꯥꯅꯤꯡꯉꯦ ꯍꯧꯖꯤꯛ
ꯢꯁ ꯑꯩꯗꯤ ꯑꯗꯨꯒꯨꯝꯕꯗꯤ ꯆꯥꯅꯤꯡꯗꯦ
ꯒ꯭ꯔꯥꯎꯟ ꯑꯦꯄꯜꯁꯨ ꯆꯥꯅꯤꯡꯉꯦ
ꯑꯁ ꯑꯁ ꯍꯩ ꯆꯝꯄ꯭ꯔꯥꯒꯨꯝꯕ
ꯑꯁ ꯑꯗꯨꯗꯤ ꯑꯣꯛꯁꯥ ꯆꯥꯕ ꯃꯇꯝꯗꯗꯤ ꯌꯥꯝ ꯍꯥꯎꯋꯦ
ꯆꯤꯂꯤ ꯄꯥꯎꯗꯔꯒ ꯊꯨꯝꯒ ꯑꯁ ꯃꯤꯛꯁ ꯇꯧꯕꯗꯣ ꯑꯗꯨꯗ ꯆꯥꯕꯗꯨꯗꯤ ꯑꯁ
ꯑꯣꯛꯁꯥ ꯆꯥꯔꯗꯤ ꯆꯥꯕ ꯌꯥꯕ
ꯑꯁ